ꯇꯥꯛꯏꯀꯣ ꯂꯩꯁꯥꯕꯤ ꯑꯣ ꯀꯩꯗꯧꯔꯤꯅꯣ
ꯆꯛꯁꯥ ꯍꯧꯒꯦ
ꯑꯣ ꯀꯩ ꯑꯦꯟꯁꯥꯡ ꯆꯥꯕ꯭ꯔꯥ ꯉꯁꯤꯗꯤ
ꯅꯪꯗꯤ
ꯈꯥꯃꯦꯟ ꯑꯁꯥꯡꯕꯤ ꯑꯗꯨꯒ ꯁꯧꯗ꯭ꯔꯤ ꯑꯗꯨꯒ ꯑꯈꯥꯕ ꯑꯃ ꯂꯩꯕꯗꯣ
ꯑꯥ
ꯃꯃꯤꯡ ꯀꯥꯎꯈ꯭ꯔꯦ ꯏꯇꯩꯂꯣꯟꯗ ꯅꯪꯗꯤ ꯀꯩ ꯌꯦꯟꯁꯥꯡ ꯆꯥꯕ꯭ꯔꯥ
ꯑꯩꯗꯤ ꯀꯣꯊꯔꯣꯏꯦ ꯎꯝ ꯀꯩꯅꯣ ꯏꯔꯣꯟꯝꯕ
ꯑꯣ ꯍꯥꯎꯋꯤꯅꯦ ꯍꯥꯎꯕꯅꯦ ꯊꯔꯣꯏ ꯏꯔꯣꯝꯕꯁꯨ
ꯀꯪꯦ ꯆꯤꯟꯒꯅꯔꯦꯅ
ꯎꯝ ꯁꯥ ꯃꯟꯕꯒꯤ ꯑꯣꯏꯔꯝꯅꯤꯌꯦ
ꯆꯨꯞꯄꯒꯤꯆꯤꯟꯟꯅꯅꯥꯔꯦ ꯆꯥꯛ ꯌꯥꯝ ꯆꯪꯗ꯭ꯔꯦ
ꯌꯥꯝ ꯆꯥꯕꯒꯤ ꯑꯣꯏꯔꯔꯕꯅꯤꯗ
ꯁꯥꯕꯒꯤ
ꯃꯣꯔꯣꯛ ꯀꯌꯥ ꯊꯝꯕ꯭ꯔꯅꯦ ꯅꯪꯕꯨ
ꯌꯥꯝ ꯊꯝꯅꯦ ꯑꯗꯨꯁ
ꯑꯗꯨꯝ ꯁꯥꯕ ꯆꯥꯔꯤꯕ꯭ꯔꯣ ꯍꯟꯗꯛꯀ ꯐꯥꯎ ꯅꯪ
ꯁꯥꯕ ꯆꯥꯕꯒꯤ ꯑꯁꯤꯒꯤ ꯇ꯭ꯔꯤꯛꯁꯤ ꯌꯥꯗ꯭ꯔꯦ
ꯊꯥꯗ꯭ꯔꯤꯕꯣ
ꯌꯥꯅꯤꯅꯦ
ꯑꯗꯨꯃꯥꯏꯅ ꯆꯥꯕꯅꯤꯗ ꯑꯗꯨꯕꯨꯀꯣ ꯅꯍꯥꯟꯒ ꯀꯝꯄꯌꯔ ꯇꯧꯔꯗꯤꯀꯣ ꯍꯟꯗꯛꯀꯥꯟ ꯈꯔ ꯍꯟꯊꯥꯈ꯭ꯔꯦꯗ
ꯑꯣ
ꯒꯨꯝꯕꯗꯤ ꯌꯥꯝ ꯆꯥꯗ꯭ꯔꯦ ꯑꯗꯨꯕꯨ ꯃꯔꯣꯛ ꯑꯃꯦꯠꯄꯗꯤ ꯆꯥꯛ ꯆꯥꯕ ꯈꯨꯗꯤꯡ ꯆꯥꯏ
ꯍ ꯁꯥꯕꯁꯨ ꯍꯣꯏ ꯒꯤꯁꯔꯤ ꯀꯟꯕꯒꯤ ꯌꯥꯗꯦ
ꯑꯁ ꯑꯩꯁꯨ ꯦꯁꯇ꯭ꯔꯤꯛ ꯂꯥꯏ ꯦꯁꯇ꯭ꯔꯤꯀꯥꯟꯕꯅ ꯎꯝ ꯑ ꯁꯥꯕꯒꯨꯝꯕ ꯌꯥꯝ ꯆꯥꯔꯗꯤꯀꯣ ꯑꯗꯨꯝ ꯄꯨꯛꯅꯉꯥꯏꯗꯕꯅꯦ
ꯎꯝ
ꯕꯣꯔ ꯌꯦꯡꯒꯤꯦꯔꯅ
ꯑ ꯄꯣ ꯁꯨꯏꯌꯦ ꯑꯗ
ꯍ ꯑꯩꯁꯨ ꯌꯦꯡꯗꯦꯗ ꯍꯗ ꯀꯥꯥꯟ ꯌꯦ ꯃꯤꯗꯦ
ꯇꯣꯃꯅꯤ ꯀꯥꯏ
ꯀꯩ ꯍꯥꯏꯕ꯭ꯔꯥ
ꯉꯟꯗ ꯉꯟꯗ ꯑꯗꯨꯝ ꯄꯑꯦꯗꯤ
ꯎꯝ ꯑꯩꯁꯨꯅꯦ ꯑꯁ ꯃꯤꯠꯇꯣ ꯉꯝꯗꯦ
ꯑ
ꯑꯗꯨꯝ ꯅꯥꯏꯟ ꯇꯥꯔꯗꯤꯀꯣ ꯇꯨꯝꯅꯤꯡꯕ ꯍꯧꯔꯅꯤ ꯑꯦꯠ ꯑꯦꯠ ꯑꯦꯠꯁꯨ ꯑꯗꯨꯝ ꯇꯥꯔꯗꯤ ꯇꯨꯝꯅꯤꯡꯕ ꯍꯧꯔꯦꯗ ꯑꯩꯗꯤ ꯍꯟꯗꯛꯀꯥꯟ
ꯃꯤ ꯑꯗꯩꯁꯨ ꯌꯦꯡꯕꯅꯦ ꯑꯩꯗꯤ ꯑꯁ ꯄꯣꯜ ꯌꯦꯡꯅꯤꯡꯗꯦ ꯅꯨꯡꯗꯥꯡꯗꯁꯨ ꯑꯁ ꯉꯝꯗꯦ ꯍ
ꯎꯝ
ꯄꯨꯡ ꯊꯦꯡꯅꯦ ꯑꯁ ꯌꯥꯗꯦꯕ ꯇꯨꯝꯁꯤ ꯐꯥꯗꯦꯕ
ꯎꯝ
ꯅꯣꯏ ꯇꯨꯝꯅꯔꯕꯣ
ꯏꯃꯥꯗꯤ ꯇꯨꯝꯅꯤꯡꯉꯥꯏ ꯇꯧꯈ꯭ꯔꯦ ꯑꯗꯨꯒ ꯏꯅꯥꯎꯅꯨꯄꯥ ꯑꯃꯅ ꯏꯔꯨꯅꯤꯡꯉꯥꯏ ꯇꯧꯔꯤꯌꯦ ꯑꯃꯅ ꯐꯣꯟ ꯌꯦꯡꯂꯡꯒ ꯂꯩꯌꯦ
ꯑꯁ ꯌꯥꯝ ꯅꯨꯡꯉꯥꯏꯔꯅꯦ
ꯎꯝ ꯐꯣꯟ ꯑꯨꯛꯇ ꯁꯥꯟꯅꯔꯒ ꯑꯗꯨꯝ ꯂꯩꯕ ꯂꯩ ꯒꯦꯝꯁꯨ
ꯍꯧꯖꯤꯛꯇꯤ ꯂꯣꯏ ꯑꯗꯨꯃꯥꯏꯅ ꯇꯧꯕ ꯉꯥꯛꯇꯅꯤ
ꯀꯩ ꯍꯥꯏꯕ
ꯍꯧꯖꯤꯛꯀꯥꯟꯅꯤ ꯑꯗꯨꯃꯥꯏꯅ ꯇꯧꯕ ꯉꯥꯛꯇꯅꯦ ꯍꯥꯏꯕ
ꯍꯣꯏ ꯑꯗꯨꯃꯥꯏꯅ ꯇꯧꯗ꯭ꯔꯁꯨ ꯌꯥꯗꯕꯀꯣ ꯃꯇꯝ ꯃꯇꯝꯒꯤ ꯃꯇꯥꯡꯅ ꯎꯝ ꯑꯣ ꯐꯣꯟ ꯄꯥꯏꯕ ꯍꯩꯗ꯭ꯔꯁꯨ ꯃꯤꯅ ꯀꯩ ꯍꯥꯏꯁꯤꯔꯥ ꯌꯥꯗꯕꯅꯤ ꯍꯟꯗꯛꯀꯥꯟꯗꯤ ꯑꯗꯨꯝ ꯍꯩꯒꯗꯕꯅꯤ
ꯍꯣꯏ ꯍꯩꯗꯨꯅ ꯐꯕꯅꯦ ꯑꯗꯨꯁꯨ ꯌꯦꯡꯕꯅꯗꯤ ꯐꯠꯇꯦ ꯍꯥꯏꯕ ꯋꯥꯅꯤ
ꯎꯝ ꯍꯌꯦꯡꯗꯤ ꯀꯩꯗꯧꯔꯅꯤꯅ
ꯑꯥ
ꯍꯌꯦꯡ ꯀꯗꯧꯒꯦꯔꯥ
ꯍꯌꯦꯡꯅꯦ ꯑꯁ ꯈꯪꯗꯦꯅꯦ ꯍꯥꯏ ꯊꯣꯛꯂꯀꯥꯟꯗ ꯈꯪꯗꯣꯏꯌꯦꯅꯦ
ꯎꯝ
ꯑꯗꯨꯝ ꯂ ꯏꯗꯔ
ꯅꯃꯥꯟꯅꯕꯤꯒꯤ ꯑꯟꯇꯤꯒꯤ ꯅꯝꯕꯔ ꯄꯤꯕꯗꯣ ꯐꯥꯎꯅꯥꯕ꯭ꯔꯥ
ꯑ ꯐꯅ ꯂꯩꯦꯒ
ꯑꯣ ꯑꯩꯉꯣꯟꯗ ꯅꯝꯕꯔ ꯈꯛꯇ ꯑꯗꯨꯝ ꯀꯣꯜ ꯇꯧꯔꯛꯕꯀꯣ ꯑꯩꯗꯣ ꯀꯅꯥꯅꯣ ꯈꯜꯂꯒ ꯃꯥ ꯑꯣꯏꯔꯝꯃꯦ ꯑꯩꯁꯨ ꯄꯥꯏꯈꯠꯈ꯭ꯔꯕ
ꯑꯩꯗꯤ ꯐꯥꯎꯅꯥꯗꯤ ꯑꯩ
ꯎꯝ
ꯍꯥꯏꯦ ꯑꯍꯟ ꯌꯥꯝ ꯑꯣꯏꯕꯅ ꯑꯩꯗ ꯄꯥꯏꯈꯠꯂꯒ ꯀꯩ ꯋꯥꯔꯤ ꯁꯥꯟꯅꯗꯣꯏꯅꯣ
ꯑꯩꯗꯤ ꯑꯗꯨꯝ ꯖꯥ ꯑꯗꯨꯝ ꯖꯥꯖꯥ ꯑꯗꯨꯝ ꯉꯥꯡꯉꯨꯅꯦꯗ ꯑꯍꯟ ꯑꯣꯏꯔꯁꯨ ꯃꯤꯅꯤꯅꯀꯣ ꯃꯈꯣꯏꯁꯨ ꯑꯩꯈꯣꯏꯁꯨ
ꯎ ꯑꯗꯨ ꯑꯣꯏꯔꯁꯨ ꯆꯞ ꯃꯥꯟꯅꯩ ꯑꯗꯨꯕꯨ ꯑꯩꯅ ꯑꯍꯟꯅ ꯍꯟꯅ ꯇꯟꯕ ꯐꯗ
ꯎꯝ ꯑꯁ ꯍꯧꯖꯤꯛꯇꯤꯅꯦ ꯊꯥꯔꯤꯅꯦ
ꯑꯁꯁꯨ ꯅꯁꯥꯁꯤꯅꯦꯋꯥꯛ ꯐꯖꯕ ꯃꯥꯅ ꯑꯁ
ꯑꯁ ꯉꯁꯥꯏꯗꯤ ꯎꯝ
ꯅꯪꯅꯦ ꯋꯥ ꯀ꯭ꯔꯥꯐ ꯑꯔꯝ ꯃꯥꯗꯦ
ꯃꯈꯥ ꯃꯈꯥꯒꯤ ꯂꯩꯀꯥꯏꯒꯤ ꯅꯨꯄꯤꯗꯣ
ꯍꯥꯥ
ꯅꯠꯇꯤꯗ
ꯑꯥ
ꯑꯗꯨ ꯃꯉꯣꯟꯗ ꯇꯧꯕ ꯀꯥꯟꯗ ꯀꯩꯁꯨ ꯇꯧꯗꯦ
ꯎꯝ ꯀꯩꯗꯧꯕꯩꯔꯗꯤ ꯃꯥꯁꯨ ꯇꯧꯔꯛꯄ꯭ꯔꯣ
ꯑꯗꯨꯝ ꯇꯧꯋꯤꯗ ꯑꯩꯈꯣꯏꯗꯤ
ꯑꯣ ꯌꯥꯝꯆꯥ ꯅꯕ ꯃꯥꯂꯤꯅꯦ
ꯍꯣꯏ ꯋꯥꯔꯤꯔꯤꯗ
ꯑꯩꯁꯦ ꯐꯣꯟ ꯄꯥꯡ ꯁꯅꯅꯤꯗ ꯃꯣꯏꯕꯨꯗꯤ ꯑꯩꯅ ꯏꯃꯥꯟꯅꯕꯤ ꯈꯔꯒꯇ
ꯎ ꯍꯧꯖꯤꯛ ꯅꯣꯡ ꯆꯨꯕ꯭ꯔꯥ
ꯇꯨꯗꯦ
ꯎꯝ
ꯅꯣꯏ ꯆꯕ꯭ꯔꯣ
ꯑꯩꯈꯣꯏꯗ ꯆꯨꯗ꯭꯭ꯔꯔꯤꯗ ꯉꯁꯥꯏꯒꯤ ꯆꯨꯔꯤꯅꯦ
ꯍꯧꯖꯤꯛꯇꯤ ꯅꯣꯡ ꯑꯃꯨꯛꯀ ꯁꯥꯅꯤ ꯅꯣꯡꯃꯨꯛꯀ ꯆꯨꯕ ꯃꯇꯝ ꯑꯣꯏꯕꯒꯤꯅꯦ
ꯆꯦꯡ ꯐꯥꯎꯕꯗꯣ
ꯑꯥ
ꯑ ꯉꯁꯥꯏ ꯆꯠꯅꯤꯡꯉꯥꯏꯗꯤ ꯇꯧꯕꯅꯦ ꯑꯗꯨꯕꯨ ꯅꯣꯡꯕꯨ ꯅꯣꯡ ꯆꯨꯔꯗꯤ ꯍꯥꯏꯅ ꯑꯗꯨꯝ ꯌꯨꯝꯗ ꯂꯩꯈ꯭ꯔꯕꯅꯦ ꯑꯩꯁꯨ ꯃꯈꯥꯏꯗ
ꯍꯧꯧꯁꯨ ꯀꯩꯅꯣ ꯇꯧꯕꯅꯤꯅ ꯅꯨꯡꯁꯥ ꯊꯣꯛꯛꯇꯕꯅꯤꯅ ꯀꯩꯅꯣ ꯐꯧꯕꯗꯣ ꯅꯨꯡꯉꯥꯏꯔꯝꯃꯣꯏ ꯍꯟꯗꯛꯇꯤ ꯄꯥꯔ ꯋꯦꯗꯔꯁꯦ ꯑꯁ ꯅꯣꯡ ꯆꯨꯕ ꯃꯇꯝꯅ ꯆꯨꯅꯤꯡꯕ ꯃꯇꯝꯗ ꯁꯁꯨꯅꯤꯒꯅꯤ ꯇꯣ
ꯃꯈꯥ ꯀꯨꯝꯅꯤꯡꯉꯥꯏꯁꯨ ꯇꯟꯕꯀꯣ ꯂꯝꯕꯤꯗ ꯁꯥꯡꯕꯒ
ꯑꯁꯅꯕꯤ ꯐꯔꯝꯣꯏꯌꯦ
ꯅꯣꯡ ꯑꯗꯨꯃꯥꯏꯅ ꯇꯥꯕꯒꯤꯀꯣ ꯎꯝ
ꯑꯃꯒꯗ
ꯀꯩ ꯍꯥꯏꯔꯣ ꯇꯥꯗꯦ
ꯍꯦꯛ ꯊꯣꯡ ꯂꯄꯒ ꯑꯥ ꯃꯈꯥꯗ ꯇꯨꯅꯦ ꯃꯥꯕ ꯃꯈ ꯈꯥꯏ ꯌꯅ ꯆ
ꯀꯣ ꯏꯗꯨ
ꯅꯪꯒꯛꯇ ꯅꯠꯇꯦ ꯑꯁ
ꯑꯩ ꯑꯩꯈꯣꯏ ꯕꯔꯦꯟꯗꯐꯥꯎ ꯇꯨꯅꯤꯉꯥꯏ ꯇꯧꯋꯦ
ꯑꯁ
ꯌꯦꯟꯁꯥꯡ ꯅꯥꯄꯤꯗꯣ ꯅꯈꯣꯏꯗꯣ ꯑꯗꯨꯝ ꯂꯩꯕ꯭ꯔꯥ ꯕꯖꯥꯔꯗꯒꯤ
ꯑꯥ
ꯎꯝ
ꯑꯊꯝ ꯅꯨꯡꯇꯤꯒꯤ ꯂꯩꯔꯦ
ꯂꯩꯕꯅ ꯍꯥꯎꯕꯅꯤꯗ ꯇꯥꯥꯡꯅꯁꯨꯕꯣ
ꯃꯛꯇ ꯄꯩꯁꯥ ꯌꯥꯎꯔꯁꯨꯀꯅꯤꯅꯦ ꯑꯁ ꯃꯊꯥ ꯁꯥꯕꯅꯤꯅꯦ
ꯎꯝ ꯎꯝ ꯅꯨꯄꯥ ꯂꯩꯔꯤꯅ ꯄꯩꯁꯥ ꯇꯝꯕ ꯍꯩꯕ
ꯏꯅꯥꯎꯅꯨꯄꯤ ꯑꯅꯤꯒꯤ ꯍꯣꯠꯅꯔꯤꯁꯤꯅꯦ
ꯎꯝ ꯑꯗꯨꯁꯨ ꯑꯣꯏꯌꯦ ꯑꯗꯨ ꯑꯣꯏꯔꯁꯨ
ꯑꯩꯗꯤ ꯍꯟꯗꯒꯇꯅꯤꯗ꯭ꯔꯦ
ꯑꯣ ꯑꯩꯁꯨ ꯅꯤꯕ ꯏꯀꯥꯏꯕꯗꯣ
ꯑꯗꯨꯅꯦ ꯅꯪ ꯈꯥꯛꯇ ꯅꯠꯇꯦ
ꯏꯀꯥꯏ ꯏꯈ ꯀꯣ ꯍꯟꯗꯀꯥꯟꯗ ꯑꯩꯈꯣꯏꯁꯨ ꯈꯔ ꯑꯍꯟ ꯑꯣꯏꯈ꯭ꯔꯕꯅꯤꯅ
ꯈꯨꯗꯤ ꯍꯥꯏꯕ ꯇꯥꯟꯂꯅꯦ
ꯎꯝ ꯑꯗꯨ ꯎ
ꯑꯩꯈꯣꯏꯅ ꯄꯤꯕꯁꯨꯔ ꯃꯣꯏꯅ ꯄꯤ ꯄꯤꯔꯒ ꯂꯩꯔ
ꯈꯪꯅ ꯄꯤꯔꯗꯤ ꯌꯥꯕꯀꯣ ꯑꯗꯣ
ꯎꯝ ꯑꯩꯏꯅ ꯄꯩꯁꯥꯅꯤ ꯌꯦꯡꯅꯦ ꯑꯁ ꯀꯩꯗꯧꯅꯤꯉꯥꯏꯅꯣ ꯑ ꯑꯗꯤ ꯑꯣꯀꯦ ꯃꯅꯤ ꯐꯥꯎ ꯂꯩꯗꯕꯅꯦ ꯑꯩꯁꯦ ꯑꯦꯖꯩꯖꯩ ꯃꯅꯤꯔ ꯑꯣꯀꯦ ꯃꯅꯤꯔ
ꯍꯧꯖꯤꯛꯀꯥꯟꯗꯤ ꯈꯔ ꯐꯔꯦ ꯍꯥꯏꯕꯗꯤ ꯌꯨꯝꯗ ꯂꯩꯕꯅꯤꯅꯀꯣ ꯅ ꯍꯥꯟ ꯑꯗꯨꯗꯤ ꯂꯣꯏꯅꯤ ꯅꯩꯕꯁꯨ ꯀꯟ ꯅꯤꯕꯁꯨ ꯀꯟꯕ
ꯑꯅꯤ ꯌꯨꯝꯗ ꯍꯟꯒ ꯂꯥꯛꯇ꯭ꯔꯔꯤ
ꯎꯝ ꯅꯪꯗꯤ ꯂꯥꯛꯅꯤꯉꯥꯏ ꯃꯥꯟꯗꯦꯀꯣ ꯕꯦꯀꯦꯁꯟꯒꯨꯝꯕ
ꯃꯔꯅ ꯃꯛꯇ ꯆ ꯃꯤ ꯑꯃꯒꯥꯟꯗ ꯆꯄ ꯍꯟꯗꯛꯗꯤ ꯁꯄꯁꯨꯅꯅꯨꯡꯒ
ꯎꯝ ꯑꯗꯨꯝ ꯅꯪ ꯂꯩꯕ ꯃꯐꯝꯗ ꯑꯗꯨꯝ ꯂꯩꯕꯅ ꯐꯩꯗ ꯍꯟꯗ ꯄꯅꯤ
ꯔꯤꯁꯅꯦꯕ ꯀꯤꯌꯦꯕ
ꯎꯝ ꯑꯦ ꯑꯗꯨꯒꯨꯝꯕ ꯉꯥꯡꯕ ꯌꯥꯗꯦ
ꯑꯣ
ꯂꯝꯕꯤ ꯁꯣꯔꯣꯛꯀ ꯌꯥꯗꯕꯅꯦ ꯂꯦꯟꯁ꯭ꯂꯥꯏꯠ ꯂꯩꯕꯒꯤꯦ
ꯂꯝꯕꯤꯁꯦ ꯂꯝꯕꯤꯁꯨ ꯅꯨꯡꯉꯥꯏꯔꯁꯨ ꯑꯁ
ꯎꯝ
ꯀꯂꯦꯗ
ꯎꯝ
ꯑꯩꯗꯤ ꯌꯨꯝꯗ ꯄꯥꯝꯅ ꯆꯠꯇꯕꯒꯤꯒꯨꯝꯕ
ꯃꯤ ꯂꯩꯕꯀꯣ ꯃꯄꯥꯟꯗ
ꯑꯥ
ꯑꯩꯈꯣꯏ ꯂꯩꯀꯥꯏꯒꯤ ꯃꯤ ꯂꯥꯛꯄ ꯃꯈꯥꯗꯒꯤ
ꯑꯣ
ꯑꯗꯣ ꯃꯩꯇꯩꯂꯣꯟ ꯉꯥꯡꯗ꯭ꯔꯗꯤ ꯌꯥꯗꯕꯀꯣ ꯄ ꯄ ꯍꯏ ꯌꯥꯝ ꯅꯣꯛꯅꯨꯀꯣ
ꯆꯥꯛ ꯆꯥꯔꯕꯣ ꯍꯪꯉꯛꯄ꯭ꯔꯣ
ꯎꯝ ꯑꯩ ꯑꯩꯅ ꯃꯪ ꯐꯔꯛꯣ ꯍꯥꯏꯕꯤꯈ꯭ꯔꯦ
ꯑꯣ
ꯍꯈꯣꯏꯁꯨꯕꯥ ꯆꯏꯗ
ꯌꯥꯝ ꯍꯥꯏꯥꯏ
ꯑꯩ ꯍꯟꯗꯛꯀꯥꯟ ꯀꯣ ꯇꯥꯕ꯭ꯔꯥ ꯃꯄꯥꯟꯗ ꯑꯗꯨꯝ ꯂꯕ꯭ꯔꯥꯀ ꯑꯗꯨꯃꯥꯏꯅ ꯇꯧꯕꯧꯗꯣ
ꯑꯣ ꯊꯪꯕꯒꯦ
ꯑꯥ ꯑꯗꯨ ꯃꯤ ꯎꯔꯁꯨ ꯀꯩ ꯍꯥꯏꯁꯤꯔꯥ ꯌꯥꯝ ꯉꯥꯡꯕꯤꯗ꯭ꯔꯦ ꯍꯥꯏꯕ
ꯑꯗꯨꯝ ꯑꯗꯨꯝ ꯅꯣꯛꯂꯒ ꯅꯍꯥꯟꯁꯨ ꯀꯩꯗꯧꯉꯩ ꯂꯥꯛꯄ꯭ꯔꯥ ꯍꯥꯏꯔ ꯑꯩꯈꯣꯏ ꯂꯣꯟꯗ ꯍꯥꯏꯕ ꯑꯩꯅ ꯑ ꯑꯁ ꯀꯨꯏꯈ꯭ꯔꯦ ꯑꯗꯨꯝ ꯍꯥꯏꯗꯤ ꯑꯩꯈ
ꯀꯨꯏꯒꯤ ꯀꯨꯏꯅ ꯂꯥꯛꯈ꯭ꯔꯕ ꯑꯩꯕꯨꯍ ꯄꯁꯥꯏ ꯑꯩꯅ ꯈꯟꯂꯝꯝꯒꯅꯤ ꯑꯗꯨꯁꯨ ꯎꯄꯥꯏ ꯂꯩꯅꯤ ꯅꯍꯥꯟ ꯑꯩꯈꯣꯏꯒꯤ ꯌꯨꯝ ꯃꯈꯥꯗ ꯂꯩꯕꯗꯣ ꯈꯪꯕ꯭ꯔꯥ ꯍꯩꯒ꯭ꯔꯨ ꯍꯩꯒ꯭ꯔꯨ ꯎꯒꯤ ꯃꯈꯥꯗ ꯂꯩꯕꯗꯣ ꯃꯈꯣꯏꯗꯣ ꯃꯄꯥ ꯂꯥꯛꯄ ꯃꯅꯥꯎꯅꯨꯄꯥ ꯑꯃꯒ
ꯎ
ꯑꯩꯗꯣ ꯑꯗꯨꯝ ꯉꯥꯡꯈ꯭ꯔꯦ
ꯑꯁꯤ ꯌꯥꯝ ꯍꯥꯏꯅꯦ
ꯎꯝ ꯎꯝ ꯀꯣꯛ ꯁꯅꯥꯗ꯭ꯔꯤꯗꯤ ꯌꯥꯗꯦ ꯍꯥꯏꯕ ꯍꯟꯗꯛꯀꯥꯟꯁꯦ
ꯑꯣ ꯅꯪ ꯁꯥꯟꯅꯅꯕ ꯌꯥꯝꯃꯥꯏ
ꯑꯁ ꯈꯪꯗ꯭ꯔꯦꯀꯣ ꯍꯩꯕ꯭ꯔꯥ ꯍꯩꯗꯕ꯭ꯔꯥ ꯑꯁ ꯑꯩꯈꯣꯏꯒꯤ ꯃꯄꯥꯟꯗ ꯏꯃꯥꯟꯅꯕꯤ ꯑꯩꯈꯣꯏ ꯌꯨꯝ ꯂꯩꯕꯗꯣ ꯃꯈꯣꯏ ꯌꯨꯝꯗꯣ ꯑꯁ ꯌꯥꯝ ꯁꯥꯏꯂꯦꯟ ꯑꯣꯏꯈ꯭ꯔꯦ ꯍꯟꯗꯛꯀꯥꯟ ꯃꯤꯁꯨ ꯑꯗꯨꯝ ꯑꯉꯥꯡꯁꯤꯡꯗꯤ ꯁꯥꯟꯅꯑꯦ ꯑꯗꯨꯕꯨ ꯃꯈꯣꯏ ꯀ ꯂꯩꯇꯕꯅꯤꯅꯨꯀꯣ
ꯑꯥ